ꯍꯜꯂꯣ ꯍꯜꯂꯣ
ꯀꯩꯗꯩꯅꯣ
ꯂꯣ
ꯑꯣ ꯇꯥꯏ ꯇꯥꯏ ꯀꯗꯣꯏꯅ
ꯁꯨꯝ ꯂꯩꯔꯤ꯫
ꯎꯝ ꯑꯩꯁꯤ ꯇꯨꯏꯁꯟꯁꯨꯠꯇꯤꯔꯥ
ꯍꯥꯥ
ꯇꯨꯏꯁꯟ ꯁꯨꯇꯤ ꯂꯩꯕ꯭ꯔꯣ?
ꯑꯣ ꯂꯩꯌꯦ꯫
ꯑꯣ ꯂꯩꯌꯦ꯫ ꯎꯝ ꯎꯝ ꯀꯔꯤꯅꯣ ꯉꯁꯤꯅ ꯆꯥꯛ ꯆꯔꯦ ꯁꯨꯇꯤ ꯊꯥ ꯎꯝ ꯑꯣ ꯑꯁ ꯅꯣꯏ ꯂꯝꯕꯤꯗꯨꯗꯤ ꯍꯌꯦꯡ ꯑꯣ ꯂꯝꯕꯤ ꯌꯥꯗꯕꯩ ꯑꯣꯏꯔꯝꯃꯅꯤ
ꯑꯥ
ꯀꯩꯗꯧꯔꯤꯅꯣ ꯅꯣꯏ ꯂꯝꯕꯤꯗꯨꯕꯣ
ꯈꯪꯗ ꯃꯣꯏꯁꯦ
ꯈꯪꯗꯦ ꯃꯣꯏꯁꯦ ꯀꯩꯒꯤꯅꯅꯣ ꯇ꯭ꯔꯦꯟ ꯀꯩꯀꯥꯒꯤꯅꯤ ꯍꯥꯏꯕ
ꯀꯩꯗꯧꯔꯤꯅꯣ
ꯎꯝ ꯁꯨꯝ ꯂꯩꯔꯝꯃꯤꯅꯦ ꯀꯩꯁꯨ ꯇꯧꯗꯦ ꯅꯪ ꯀꯩꯗꯧꯔꯝꯃꯤꯅꯣ
ꯁꯨꯝ ꯃꯊꯛꯇꯁꯨ ꯀꯣꯏꯆꯠ ꯆꯠꯂꯤꯅꯦ
ꯀꯣꯆꯠ ꯆꯠꯂꯤꯔꯣ ꯎꯝ ꯁ꯭ꯀꯨꯜ ꯒꯥꯔꯤ ꯆꯠꯂꯤꯕꯣ ꯅꯪꯕꯨ ꯀꯃꯥꯏꯅ ꯇꯧꯔꯤꯒꯦ
ꯑꯧ ꯆꯠꯂꯤꯌꯦ ꯑꯗꯨꯝ
ꯆꯠꯂꯤꯌꯦ ꯑꯗꯨ ꯎꯝ ꯍꯟꯗꯛ ꯅꯠꯇꯣ ꯅꯪ ꯊꯥꯗꯣꯏꯗꯣ
ꯎꯝ ꯃꯥꯅꯦ ꯍꯟꯗꯛ
ꯎꯝ ꯃꯥꯅꯦ ꯍꯟꯗꯛ ꯊꯥꯗꯨꯏꯅꯦ ꯅꯪ ꯄꯥꯎ ꯑꯃ ꯇꯥꯏꯅꯦ ꯅꯍꯥꯟ ꯅꯥꯈꯣꯡ ꯁꯣꯛꯑꯦ ꯍꯥꯏꯕꯔ ꯀꯩꯅꯣꯝ ꯍꯥꯏꯅꯦ
ꯑ ꯅꯍꯥꯟ ꯁꯣꯛꯑꯦ ꯀꯩꯅꯣꯗ ꯌꯨꯄꯤ ꯊꯤꯜꯂꯦꯅ
ꯎꯝ ꯀꯥꯏꯗ ꯊꯤꯜꯂꯨꯏꯅꯣ ꯌꯣꯄꯤꯅꯃꯨꯛ
ꯍꯥꯥ
ꯍꯥ ꯀꯥꯏꯗ ꯌꯣꯄꯤ ꯊꯤꯜꯂꯨꯏꯅꯣ
ꯁꯣꯔꯣꯛꯇ ꯍꯧꯖꯤꯛꯀꯤ ꯃꯣꯏ ꯂꯝꯕꯤꯁꯦ
ꯃꯣꯏ ꯂꯝꯕꯤ ꯁꯦꯝꯕꯁꯤꯗ ꯆꯠꯂꯨꯕ ꯎꯝ ꯐꯟ ꯐꯟ ꯌꯦꯡꯉ ꯆꯠꯀꯦꯗꯤ
ꯍꯥꯥ
ꯍꯥ ꯐꯖꯟ ꯐꯖꯟ ꯌꯦꯡꯉ ꯆꯠꯀꯦꯗꯤ
ꯎꯝ ꯑꯣꯍ ꯎꯍꯧꯗꯔꯕ ꯑꯗꯨꯏꯗꯣ
ꯎꯍꯧꯗꯔꯕ ꯑꯗꯨꯗꯣ ꯎꯝ ꯍꯤꯗꯥꯛꯀꯗꯤ ꯀꯥꯞꯊꯣꯛꯄꯔꯣ ꯀꯃꯥꯏꯅ ꯇꯧꯔꯦ
ꯎꯝ ꯀꯥꯄꯦ ꯅꯨꯃꯤꯠꯇ ꯑꯗꯨ ꯀꯥꯄꯦ
ꯑꯣ ꯀꯥꯏꯗ ꯀꯥꯞꯄꯣꯏꯅꯣ
ꯀꯩꯅꯣꯗ ꯑꯥ ꯁꯤꯡꯖꯃꯩꯗ
ꯁꯤꯡꯖꯃꯩꯗ ꯎꯝ ꯐꯔꯦ ꯐꯔꯦ ꯆꯠꯄ ꯈꯣꯠꯄꯗꯤ ꯀꯩꯝ ꯇꯧꯗꯕꯣ ꯀꯃꯥꯏꯅ ꯇꯧꯒꯦ
ꯆꯠꯄꯗꯤ ꯑꯗꯨꯝ ꯈꯔ ꯈꯔꯗꯤ ꯑꯗꯨꯝ ꯁꯛꯑꯦꯗꯣꯅꯤ ꯌꯥꯝ ꯀꯟꯅ ꯐꯠꯇ꯭ꯔꯤꯑꯕ
ꯌꯥꯝ ꯀꯩꯅꯣ ꯆꯥꯁꯤꯜꯂꯨꯅꯨ ꯏ ꯍꯧꯔꯒ ꯑꯃꯨꯛ ꯀꯩꯅꯣ ꯇꯧꯅꯤ ꯆꯤꯛꯇꯤ
ꯏ ꯍꯧꯅꯤ ꯆꯠꯇꯦ
ꯆꯠꯇꯦ
ꯇꯨꯝꯃ ꯑꯗꯨꯝ ꯂꯩ
ꯂꯩ ꯎꯝ ꯉꯁꯤ ꯀꯥꯏ ꯀꯥꯏ ꯆꯠꯂꯨꯒꯦ
ꯃꯁꯤꯁꯦ ꯑꯗꯨꯝ ꯀꯣꯏꯆꯠ ꯀꯣꯏꯆꯠ ꯑꯗꯨꯝ ꯆꯠꯂꯨꯔꯦ ꯂꯝ ꯈꯔꯗꯤ
ꯎꯝ ꯅꯪ ꯉꯁꯥꯏ ꯑꯁꯣꯝ ꯅꯤꯉꯣꯝꯕꯝ ꯂꯣꯝꯗꯒ ꯊꯦꯡꯅꯩꯅꯦ ꯎꯏꯅ ꯆꯠꯈꯤꯕ
ꯑꯥ ꯉꯁꯥꯏ ꯆꯠꯂꯦ ꯑꯗꯨꯗ
ꯀꯩꯗꯧ ꯆꯠꯂꯨꯏꯅꯣ
ꯃꯣꯏ ꯁꯣꯔꯥꯠ ꯂꯩꯌꯦꯅ ꯆꯠꯂꯨꯏ ꯉꯁꯥꯏ
ꯑ ꯍꯣꯏ ꯀꯅꯥꯈꯣꯏꯒꯤꯅꯣ ꯐꯣꯔꯥꯠꯅ
ꯑꯩꯈꯣꯏꯒꯤ ꯏꯆꯦ ꯑꯃ ꯂꯩꯕ ꯑꯗꯨꯗꯒꯤ
ꯎꯝ ꯅꯣꯡ ꯇꯥꯔꯣ ꯅꯣꯡ ꯈꯔ ꯉꯁꯥꯏ ꯐꯖꯅ ꯇꯥꯔꯃꯅꯤ ꯍꯧꯖꯤꯛ ꯑꯃꯨꯛ ꯈꯔ ꯈꯔ ꯈꯤꯛꯑ
ꯎ ꯀꯖ
ꯅꯣꯡꯂꯩ ꯁꯤꯀ ꯇꯧ ꯌꯥꯝ ꯇꯥꯔ ꯅꯖ꯭ꯋꯥꯏꯗ ꯁꯤ ꯐꯈ꯭ꯔꯦ ꯕꯕꯥꯥ ꯃꯥꯗꯤ ꯑꯅꯥ ꯑꯌꯦꯛ ꯌꯥꯎꯗꯦꯀꯣ
ꯑ ꯀꯦꯝ ꯌꯥꯎꯗꯦ ꯑꯅꯥ ꯍꯥꯏꯥꯏꯦ
ꯑꯗꯨꯀꯣꯏ
ꯍꯝꯝ
ꯀꯩ ꯃꯈꯦꯜ ꯆꯥꯒꯦ ꯉꯁꯤꯁꯦ
ꯉꯁꯤꯗꯤ ꯉꯥꯍꯩ ꯊꯣꯡꯕ ꯍꯣ ꯌꯥꯝ ꯌꯥꯝꯃꯦ ꯑꯁꯤꯗꯤ
ꯑꯣ ꯁꯣꯔꯥ ꯃꯣꯍꯝꯗ ꯉꯥꯛꯇꯪ ꯃꯌꯥ ꯑꯥ ꯁꯣꯔ ꯑꯃꯝ ꯇꯟꯒꯤ ꯆꯥꯏ ꯑꯣꯏꯅ ꯇꯧꯕ ꯎ ꯑꯗꯨꯅ ꯐꯩꯗꯤ ꯁꯝꯖꯟꯕ
ꯑꯗꯨꯝ ꯆꯥꯥꯁꯠꯂꯛꯑꯦ ꯑꯗꯣ ꯃꯣꯏꯅꯥ ꯇꯧꯔꯅꯤꯅ
ꯉꯥ ꯇꯪꯕꯗꯁꯨ ꯑꯗꯨꯝ ꯉꯥ ꯀꯩꯀꯥ ꯄꯩꯁꯥ ꯑꯗꯨꯝ ꯆꯪꯗꯧ ꯂꯩꯔꯑꯦ ꯑꯗꯨ ꯇꯟꯖꯨꯡ ꯇꯧꯔꯗꯤ ꯄꯩꯁꯥꯗꯣ ꯑꯔꯣꯏꯕꯤꯗ ꯆꯠꯂꯅꯦꯕ
ꯑꯌꯨꯛꯇ ꯑꯣꯏꯅ ꯇꯧꯊꯣꯛꯑꯕ ꯃꯩ
ꯎꯝ ꯑꯩꯗ ꯑꯩꯁꯨ ꯉꯁꯤ ꯁꯣꯔꯥ ꯆꯠꯀꯗꯕꯅꯤ ꯆꯠꯍꯧꯗ꯭ꯔꯦ ꯅꯣꯡꯁꯤꯅ ꯃꯔꯝ ꯑꯃꯨ ꯀꯟꯕꯒ ꯂꯝꯅ ꯂꯥꯞꯄ
ꯅꯏ ꯅꯣꯡꯁꯦ ꯕꯦꯔꯥ ꯌꯥꯝ ꯀꯥꯏꯗꯅꯦ
ꯂꯝꯕꯤꯅꯒ ꯃꯔꯣꯡ ꯑꯃ ꯐꯖꯕꯅꯦ
ꯎꯝ ꯑꯩꯈꯣꯏ ꯂꯝꯕꯤꯁꯤꯁꯨ ꯑꯝꯇ ꯌꯥꯗ꯭ꯔꯦ ꯅꯣꯡ ꯇꯥꯕꯗꯒꯤ
ꯑꯗꯨꯅꯦ ꯑꯩꯈꯣꯏꯒꯤꯁꯨ ꯌꯥꯗ꯭ꯔꯤꯅꯤꯅꯦ ꯀꯨꯏꯔꯦ ꯁꯨꯃꯥꯏꯅ ꯊꯝꯕꯤꯔꯤꯁꯦ ꯃꯣꯏꯅ
ꯎꯝ
ꯀꯣꯏꯂꯥꯁ ꯀꯔꯝ ꯀꯥꯟ ꯊꯥꯗꯣꯏꯅꯣ ꯈꯪꯗꯦ ꯃꯣꯏ ꯇꯧꯔꯤꯁꯦ ꯃ ꯈꯨꯂꯥꯁ ꯊ ꯀꯔꯤ ꯔꯣꯒ ꯑꯗꯨꯏꯗꯨꯣ ꯀꯣꯏꯂꯥꯁ ꯍꯥꯟꯅ ꯊꯥꯒ ꯀꯣꯏꯂꯥꯁꯇꯨꯒꯤ ꯃꯊꯛꯇ ꯀꯪꯀ꯭ꯔꯤꯠ ꯊ ꯅꯠꯇ꯭ꯔꯣ ꯃꯣꯏꯗꯣ ꯑꯗꯨꯁꯨ ꯃꯥꯏꯦ ꯃꯤꯅꯤꯡ ꯁꯦꯝꯃꯒ ꯑꯗꯨꯝ ꯇꯧꯅꯤ ꯍꯥꯏ ꯎ ꯀꯣꯏꯂꯥꯁ ꯊꯥꯔꯝꯗꯥꯏꯒꯤ ꯂꯩꯕꯥꯛ ꯍꯩꯗꯣꯛꯑꯝꯃꯒ ꯆꯨꯁꯤꯜꯂꯛꯄ ꯑꯩ ꯆꯣꯠ ꯆꯣꯠ ꯆꯠ ꯆꯠ ꯌꯥꯍꯧꯕ ꯑꯗꯨꯅꯦ ꯇꯧꯔꯤꯁꯪ
ꯑꯗꯨꯅꯦ ꯅꯣꯡꯃ ꯇꯥꯔꯅꯤ ꯁꯤꯠꯇꯨꯅꯤ ꯇꯧꯔꯤꯁ
ꯃꯥꯅꯦ ꯒꯥꯔꯤꯒ ꯂꯣꯏꯍꯦꯛ ꯭ꯌꯥ ꯀꯥꯟꯅꯅꯕꯗꯅꯤꯍꯨꯝ
ꯑꯦꯛꯁꯤꯗꯦꯟ ꯇꯧꯕꯒꯤ ꯆꯥꯟꯁ ꯌꯥꯝ ꯋꯥꯡꯗꯣꯏ ꯃꯩꯁ
ꯑꯗꯨꯅꯦ ꯕꯦꯔꯥꯅꯤ ꯁꯨꯃꯥꯏꯅ ꯊꯝꯕꯤꯕꯁꯤꯗ ꯃꯣꯏꯗ ꯑ ꯀꯩ ꯋꯥ ꯒ꯭ꯌꯥꯟ ꯇꯥꯗꯤ ꯇꯧꯏ ꯎ ꯀꯦꯝ ꯀꯣꯏ ꯆꯠꯇ꯭ꯔꯕꯣ ꯍꯧꯖꯤꯛꯀꯥꯟꯗꯤ
ꯁꯇ ꯅꯣꯡꯒ ꯇꯥꯕ
ꯆꯆ ꯇ ꯀꯇꯥꯕꯗꯅ ꯦ ꯈꯔ ꯈꯔ ꯆꯠꯂꯨ ꯀꯩꯅꯣ ꯌꯨꯝꯗ ꯁꯨꯝ ꯂꯩꯔꯦ ꯅꯨꯡꯉꯥꯏꯔꯣ ꯁꯃꯥꯏꯦ ꯏꯇ ꯂꯩꯕ ꯑꯗ ꯈꯔ ꯈꯔ ꯆꯠꯊꯣꯛ ꯅꯠꯇ꯭ꯔꯗꯤ ꯌꯥꯔꯣꯏ ꯌꯨꯝꯗ ꯁꯨꯝ ꯂꯩꯔ ꯅꯥꯀꯣꯡ ꯈꯔ ꯀꯥꯟ ꯆꯠꯂꯣ ꯍꯧꯖꯤꯛꯇꯤ ꯆꯧꯒꯦ ꯌꯂꯦ ꯎꯝ
ꯅꯣꯡ ꯇꯥꯕꯁꯤꯗ
ꯄꯥꯏꯔꯛꯈꯤꯦ ꯍꯌꯦꯡꯗꯤ ꯁ꯭ꯀꯨꯜ ꯁꯨꯇꯤ ꯂꯩꯔꯣ ꯀꯃꯥꯏꯅ ꯇꯧꯒꯦ
ꯑꯩꯡꯁꯦ꯭ꯀꯨꯜꯁ ꯁꯨꯇꯤ ꯂꯩꯇꯦ ꯑꯣ ꯐꯟ ꯈꯤꯇꯪꯅꯦꯕ꯭ꯔ ꯎꯝ ꯊꯕꯛ ꯑꯃ ꯇꯧꯁꯦ ꯍꯥꯏꯒꯦ ꯇꯧꯕꯅꯦ ꯅꯪ ꯅꯈꯣꯡꯗꯨꯒ ꯌꯥꯔꯣꯏ ꯇꯧꯁꯨ ꯌꯥꯏꯌꯦ ꯁꯨꯇꯤꯁꯦ
ꯗꯤ
ꯅꯨꯡ ꯅꯨꯡꯊꯤꯟꯗ ꯌꯥꯅꯤ ꯎ ꯅꯪꯅ ꯈꯣꯡꯗꯨ ꯀꯩꯅꯣ ꯇꯧꯕꯗꯨꯗ ꯊꯕꯛ ꯆꯠꯄꯗꯨꯅꯤ
ꯈꯪ
ꯁꯣꯛꯞꯁ ꯂꯔꯨ ꯎ ꯑꯗꯨꯗꯤ ꯐꯔꯣꯏ ꯑꯗꯨꯃꯥꯏꯅ ꯌꯥꯝ ꯆꯠꯁꯤꯜꯂꯗꯤ
ꯅꯣꯡ ꯇꯥꯔꯛꯑꯕꯣ
ꯇꯥꯔꯛꯑꯕꯣ ꯅꯣꯡ ꯈꯔ ꯐꯕ꯭ꯔ ꯃꯥꯜꯂꯦ
ꯎꯝ
ꯎꯝ ꯑꯩꯁꯨ ꯅꯍꯥꯟ ꯒꯦꯠꯇ ꯑꯣ ꯑꯩꯁꯨ ꯅꯍꯥꯟ ꯒꯦꯠꯇ ꯖꯤꯡꯒꯅ ꯀꯣꯠꯈ꯭ꯔꯤꯅꯤꯅꯦ
ꯀꯦꯦ
ꯑꯁ ꯃꯅꯨꯡ ꯐꯖꯅ ꯍꯟ ꯆꯠꯂꯦ ꯑꯩꯒꯤꯗꯤ ꯀꯨꯏꯅ ꯐꯅꯌꯥꯝ ꯀꯨꯏꯅ ꯆꯠꯄ ꯌꯥꯗꯦ ꯍꯧꯖꯤꯛꯁꯨ ꯀꯥꯡꯪꯕꯨꯗꯤ ꯀꯪꯁꯤꯜꯂꯦꯕꯨ ꯈꯎꯛ ꯇꯣꯡꯕꯗꯤ ꯌꯥꯗꯦ ꯑꯁ ꯏ ꯈꯨꯠꯊꯣꯛꯇꯤ ꯁꯥꯒ ꯊꯥꯕꯅꯤꯅꯅꯦ ꯆꯠꯄꯗꯤ ꯌꯥꯝ ꯋꯥ ꯆꯠꯂꯦ ꯈꯣꯡꯗꯣꯟꯅ ꯇꯧꯔ ꯆꯠꯂꯦ ꯈꯨꯔꯤꯡ ꯊꯥꯗ ꯌꯥꯗꯗꯅ
ꯑꯩꯁꯨ ꯑꯣꯏꯖꯤꯛꯀꯥꯟ ꯇꯧꯔꯤꯁꯦ ꯑꯩꯅ ꯈꯨꯅꯤꯡ ꯑ ꯇꯧ
ꯎ ꯀꯩꯗꯧꯔꯕꯅꯣ ꯈꯪꯗꯦ ꯑꯩꯈꯣꯏꯕꯥꯅꯤ ꯏꯁꯦ ꯍꯟꯗꯛꯁꯦ ꯎ
ꯌꯥꯝ ꯋꯥꯅ ꯆꯠꯂꯦꯕ ꯑꯩꯁꯨ
ꯎꯝ ꯍꯌꯦꯡꯁꯨ ꯑꯁ ꯊꯕꯛꯇꯤ ꯃꯩꯅꯦ ꯍꯌꯦꯡ
ꯎꯝ ꯑꯗꯨꯅ ꯉꯁꯤꯁꯨ ꯈꯣꯡꯁꯦ ꯁꯣꯛꯄꯅꯤꯅ ꯁ꯭ꯀꯨꯜꯁꯨ ꯆꯠꯇ꯭ꯔꯦ
ꯎꯝ ꯅꯍꯥꯟ ꯑꯩꯈꯣꯏꯒꯤ ꯇꯣꯇꯤ ꯑꯅꯧꯕ ꯂꯧꯁꯜꯂꯦꯕ ꯃꯅꯤꯡꯂꯣꯝꯗꯒꯤ ꯑꯗꯨꯒꯤ ꯍꯌꯦꯡꯗꯤ ꯄꯥꯏꯞꯀ ꯇꯤꯡꯗꯧꯔꯤ ꯎ ꯇꯧ ꯈꯣꯠꯇꯅ ꯈꯔ ꯐꯨꯝꯗꯧꯔꯦ ꯒꯦꯠ ꯒꯦꯠ ꯃꯌꯥꯗ ꯀꯈꯣꯏ ꯀꯥꯈ ꯃꯟꯗ ꯐꯃꯒ ꯌꯦꯦꯠ ꯒꯦꯠ ꯈꯤꯇꯪ ꯒꯦꯠ ꯑꯅꯤ ꯂꯩꯕꯅꯦꯕ ꯑꯩꯈꯣꯏꯒꯤꯗꯣ
ꯑꯥ
ꯒꯦꯠ ꯃꯄꯥꯗꯨꯗ ꯇꯧꯊꯣꯛꯑꯒ ꯌꯣꯠ ꯊꯨꯝꯈ꯭ꯔꯦꯗꯅ
ꯎꯝ
ꯑꯗꯨꯒ ꯌꯣꯠ ꯃꯅꯨꯡꯗ ꯑꯣꯏꯅ ꯆꯠꯍꯜꯂꯒꯦ ꯇꯧꯅꯦ ꯚꯥꯏꯞ ꯀꯥꯏ ꯑꯗꯨ ꯇꯧꯕꯗꯨꯗ ꯌꯣꯂ ꯎꯝ ꯌꯣꯏ ꯑꯩ ꯈꯟꯗꯣꯛꯑꯝꯃꯕꯅꯤ ꯂꯧꯊꯣꯛꯑꯊꯝꯅꯦ ꯍꯌꯦꯡ ꯇꯧꯊꯣꯛ ꯄꯣꯛꯑꯒ ꯑꯗꯨ ꯐꯨꯝꯖꯤꯟꯈ꯭ꯔꯒ
ꯏꯁꯤꯡꯗꯤ ꯀꯌꯥꯃꯨꯛ ꯂꯨꯒꯦ
ꯍꯧꯖꯤꯛ ꯑꯅꯧꯕ ꯂꯧꯁꯤꯜꯂꯤꯗꯨꯗꯤ ꯃꯣꯏ ꯚꯤ ꯑꯥꯏ ꯄꯤ ꯂꯥꯏꯟꯅꯦ ꯍꯥꯏ ꯑꯗꯨꯅ ꯏꯁꯤꯡꯗꯤ ꯑꯗꯨꯝ ꯐꯖꯅ ꯂꯨꯕ ꯃꯥꯜꯂꯦ ꯎꯝ ꯅꯍꯥꯟ ꯍꯥꯟꯅꯒꯤ ꯑꯃ ꯂꯧꯕꯅꯦ ꯃꯅꯤꯡ ꯀꯩꯅꯣ ꯃꯃꯥꯡꯂꯣꯝꯗꯒꯤ
ꯎꯝ
ꯑꯗꯨꯒꯤ ꯖꯨꯒꯣꯠ ꯆꯥꯗꯕ ꯀꯥꯏꯕ ꯃꯄꯥ ꯌꯥꯎꯕ ꯃꯥꯜꯂꯦꯕ
ꯑꯣ
ꯑꯗꯨꯅ ꯅꯂꯥꯒꯤ ꯏꯁꯤꯡꯒꯤ ꯇꯥꯏꯞꯇ ꯃꯨꯁꯨꯛ ꯃꯨꯟꯅꯒ ꯇꯥꯕꯒ ꯌꯥꯎꯋꯦꯕ ꯑꯗꯨꯅ ꯇꯨ ꯀꯠꯆꯔꯦꯕ ꯌꯥꯝ ꯇꯥꯢ ꯍꯣꯏ ꯍꯣꯏ ꯅꯝꯊꯤꯕꯒ ꯌꯥꯝ ꯇꯥꯏꯌꯦ ꯄꯥꯏꯞꯗꯨ ꯃꯅꯤꯡ ꯑꯣꯢꯔꯛꯄꯒꯤ ꯑꯩꯈꯣꯏꯅꯁꯨ ꯂꯥꯁ ꯑꯣꯏꯔꯦꯕ
ꯑꯣ
ꯑꯗꯨꯅ ꯌꯥꯗ꯭ꯔꯦ ꯏꯁꯤꯡꯗꯣ ꯌꯨꯒꯣꯠ ꯆꯥꯗ꯭ꯔꯦ ꯑꯗꯨ ꯃꯤꯅ ꯆꯤꯡꯅꯒ꯭ꯔꯗꯤ ꯑꯩꯈꯣꯏ ꯑꯃꯨꯛ ꯏꯁꯤꯡ ꯇꯥꯍꯧꯗꯕ ꯑꯗꯨꯃꯥꯏꯅꯒ ꯇꯧꯕ ꯌꯥꯎꯋꯦꯕ
ꯎꯝ
ꯑꯗꯨꯅ ꯃꯅꯤꯡ ꯂꯣꯝꯗꯩ ꯂꯧꯁꯜꯂ ꯅꯣꯏꯁꯨ ꯑꯅꯧꯕ ꯂꯧꯔꯤꯔꯣ ꯀꯩꯅꯣ ꯑꯔꯤꯕꯔꯣ ꯍꯥꯟꯅꯒꯤ ꯏꯁꯤꯡꯗꯤ ꯅꯨꯉꯥꯢꯔꯅꯤ
ꯑꯅꯧꯕꯅꯤꯅ ꯑꯩꯈꯣꯏꯗꯤ ꯑꯗꯨꯝ ꯅꯨꯡꯇꯤꯒꯤ ꯇꯥꯔꯦ ꯑꯗꯨꯝ
ꯇꯤ ꯇꯥꯔꯦꯗ ꯑꯣ ꯐꯩꯅꯦ ꯑꯗꯨꯅ ꯏꯁꯤꯡ ꯋꯥꯕꯁꯤ ꯅꯨꯡꯉꯥꯏꯇꯦꯕ ꯎꯝ ꯐꯩ ꯐꯩ ꯑꯗꯨꯃꯥꯏꯅ ꯏꯁꯤꯡꯗꯤ ꯋꯥꯠꯂꯝꯃꯔꯣꯏ ꯑꯗꯨꯗꯤ
ꯑ ꯏꯁꯤꯡꯗꯤ ꯋꯥꯠꯇ꯭ꯔꯦ ꯅꯨꯡꯇꯤꯒꯤ ꯇꯣꯏꯅ ꯂꯧꯔꯕꯅꯤꯅ
ꯑ ꯏꯁꯤꯡꯗꯤ ꯋꯥꯠꯇ꯭ꯔꯦ ꯅꯨꯡꯇꯤ ꯇꯣꯢꯅ ꯂꯧꯔꯃꯤꯅ ꯍꯣ ꯍꯣꯢ ꯎꯝ ꯐꯔꯦ ꯐꯔꯦ ꯍꯟꯗꯛꯀꯤ ꯑꯅꯧꯕꯁꯤꯗꯤ ꯀꯃꯥꯏ ꯀꯃꯥꯏꯅ ꯇꯧꯗꯣꯏꯅꯣ ꯈꯪꯗꯦ ꯌꯦꯡꯉꯣ ꯎꯝ ꯐꯔꯦ ꯐꯔꯦ ꯀꯩꯅꯣ ꯉꯁꯤꯒꯤꯗꯤ ꯊꯝꯃꯒꯦ ꯍꯌꯦꯡ ꯀꯩꯅꯣ ꯄꯨꯡ ꯐꯣꯟ ꯇꯧꯔꯛꯀꯦ ꯍꯣ ꯍꯣꯢ ꯊꯝ ꯊꯝ
ꯊꯝꯃꯦ ꯊꯝ
ꯊꯃꯦ ꯊꯃꯦ